ꯎꯝ
ꯇꯄ꯭ꯔꯣ ꯂꯎꯔꯕ꯭ꯔꯣ ꯅꯣꯏꯒꯤꯍꯦꯟꯖꯥꯡ ꯏꯟꯖꯥꯡ ꯂꯥꯎꯕ ꯆꯠꯂꯕ꯭ꯔꯣ
ꯑꯩ ꯃꯤ ꯍꯥꯏꯕꯗꯤ ꯃꯅꯤꯅꯁꯤꯟꯅꯕ ꯌꯥꯗꯕ꯭ꯔꯥ
ꯍꯥꯡꯗꯦꯗ ꯑꯗꯨꯝ ꯁꯅꯥꯗꯤ ꯁꯅꯥ ꯃꯥꯜꯂꯦꯗ
ꯎꯝ
ꯃꯂꯛ ꯃꯂ ꯀ ꯁꯃ ꯏꯅ ꯇꯥꯔꯒꯔꯤ ꯂꯏꯗꯇ
ꯑꯩꯈꯣꯏꯗ
ꯍꯧꯖꯤꯛ ꯊꯣꯡꯕ ꯍꯧꯔꯛꯀꯦꯔꯣ
ꯇ ꯉꯔꯒ ꯃꯈꯣꯏꯗꯣ ꯀꯥꯈꯠꯄꯗ ꯉꯥꯏꯔꯤꯕꯁꯤꯛꯇ
ꯑꯣ ꯍꯥꯎ ꯅ ꯆꯥꯔꯣ ꯃꯁꯤꯗꯤ ꯀꯦꯖꯤꯗ ꯀꯌꯥ ꯇꯥꯡꯅꯒ ꯂꯩꯔꯤꯕ ꯑꯗꯨꯝ
ꯈꯪꯗꯦ ꯇꯨ ꯇꯨ ꯐꯤꯐꯇꯤ ꯀꯖꯤ ꯑꯃꯗ
ꯑꯣ ꯅꯍꯥꯟꯁꯨ ꯁꯨꯃꯥꯏꯅꯗꯤ ꯇꯥꯑꯣ ꯃꯥꯜꯂꯦꯀꯣ
ꯈꯝꯗꯦ
ꯇꯥꯡꯗꯤꯦ ꯇꯥꯡꯒꯦ ꯇꯥꯡꯁꯤ ꯏꯟꯁꯥꯁꯤ
ꯇꯨ ꯐꯤꯐꯇꯤ ꯑꯗꯨꯝ ꯑꯣꯏꯌꯦ
ꯑꯥ
ꯑꯗꯨꯅ ꯅꯨꯄꯥ ꯑꯃꯒꯤ ꯉꯁꯥꯏ ꯍꯪꯕ ꯃꯇꯝꯗ ꯇꯨ ꯁꯚꯦꯟꯇꯤ ꯍꯥꯏꯌꯦꯕ ꯑꯗꯨꯒꯤ ꯑꯍꯣꯡꯕ ꯅꯨꯄꯥꯅ ꯂꯧꯕ ꯇꯨ ꯐꯤꯐꯇꯤ
ꯑꯧ
ꯑꯩꯈꯣꯏꯗꯣ ꯀꯦ ꯖꯤ ꯑꯅꯤ ꯀꯦ ꯖꯤ ꯍꯥꯐ ꯀꯦ ꯖꯤ ꯑꯃ ꯑꯅꯤ ꯂꯧꯋꯦ ꯑꯗꯨꯒ ꯄꯥꯎ ꯑꯃ ꯂꯩꯌꯦ ꯂꯧꯋꯦꯕ ꯃꯤ ꯑꯩꯈꯣꯏ ꯔꯨꯝ ꯑꯍꯨꯝꯒꯤ ꯑꯣꯏꯕ
ꯑꯧ ꯀꯦꯖꯤ ꯇꯪꯈꯥꯏ ꯍꯛꯇ ꯆꯥꯗꯣꯏꯔꯥ
ꯑꯧ
ꯄꯦꯟꯅ ꯆꯥꯊꯣꯛꯑꯣ ꯌꯥꯝ ꯌꯥꯝ ꯍꯥꯎꯔꯒ
ꯅꯪ ꯅꯣꯏꯗꯤ ꯀꯩ ꯌꯦꯟꯁꯥꯡ ꯊꯣꯡꯗꯣꯏꯔꯣ
ꯑꯁ ꯈꯪꯗꯦꯅꯦ ꯉꯁꯤ ꯑꯩꯗꯣ ꯑꯃꯨꯛꯀ ꯎꯝ ꯏ ꯂꯧꯊꯣꯛꯄꯩ ꯑꯄꯥꯝꯕ ꯅꯪ ꯁꯤ ꯃꯥꯈꯩ ꯌꯦꯟꯁꯩ ꯑ ꯄꯤꯖꯒꯦ ꯇꯧꯔ ꯂꯩ ꯗꯁꯤ ꯆꯤꯀꯦꯟꯗꯣ
ꯏ ꯂꯧꯊꯣꯛꯄꯒꯤ ꯕ꯭ꯂꯠ ꯇꯦꯁ ꯇꯧꯕꯒꯤꯔꯣ
ꯃꯥꯁꯤ ꯂꯨꯅ ꯇꯧꯃꯥꯟꯗꯅ ꯌꯥꯗ꯭ꯔꯥꯅꯤꯝ
ꯅꯣꯏꯔꯒ ꯍꯜꯂꯛꯑꯣ ꯍꯥꯏꯁꯤꯅꯦ ꯅꯁꯥ ꯐꯔꯒ
ꯅꯣꯏꯅꯤꯉꯥꯏꯃꯨꯛꯀ ꯑꯁ ꯈꯪꯗ꯭ꯔꯦꯗ ꯅꯣꯏꯔꯗꯤ ꯐꯥꯔꯕꯅꯦ
ꯀꯩꯅꯣ ꯑ ꯀꯩꯕꯥ ꯎꯝ ꯆꯤꯡꯒꯤ ꯌꯦꯟꯒꯨꯝꯕꯗꯨ ꯑꯗꯨꯗꯗꯤ ꯐꯪꯗꯕ꯭ꯔꯥ
ꯆꯤꯡꯒꯤ ꯌꯦꯟꯒꯨꯝꯕ ꯏꯁꯇꯥꯜꯅꯦ ꯍꯧꯖꯤꯛ ꯗꯦꯁꯤ ꯆꯤꯛꯀꯟ ꯍꯥꯏꯕꯗꯣ
ꯑꯣ ꯀꯩꯅꯣ ꯀꯥꯏꯗꯩ ꯍꯥꯏꯕ ꯑꯗꯨꯝ ꯗꯦꯜꯗ ꯌꯣꯟꯕ꯭ꯔꯥ ꯄꯥꯏꯌꯨꯀꯣ ꯑꯃꯨꯔꯛ ꯑꯩ ꯐꯨꯔꯨꯞꯅ ꯂꯧꯊꯣꯛꯀꯦ ꯁꯥꯃꯟꯕꯒꯤ ꯑꯩ ꯇꯥꯗ꯭ꯔꯦ ꯎꯝ ꯑꯃ ꯑꯁꯤ ꯑꯁꯤ ꯑꯩꯒ ꯂꯩꯃꯤꯟꯅꯕ ꯅꯨꯄꯤꯗꯣ
ꯑꯧ
ꯃꯥꯒꯤꯗꯤ ꯀꯩꯅꯣ ꯇꯥꯛꯁ ꯑ ꯑ ꯑꯦ ꯁꯣꯔꯤ ꯑꯃ ꯂꯁꯣꯔꯤ ꯑꯃ ꯂꯣꯏꯔꯒ ꯑꯃ ꯑꯃꯨꯛꯀ ꯇ ꯍꯧ ꯍꯧꯋꯦ ꯍꯥꯏꯌꯦꯅ
ꯍꯣꯏ ꯁꯨꯃꯥꯏꯅ ꯇꯧꯒꯅꯤ ꯀꯨꯟꯊ꯭ꯔꯥ ꯐꯥꯎ ꯇꯧꯗ꯭ꯔꯤ ꯐꯥꯎ ꯌꯥꯔꯣꯏꯌꯦ
ꯅꯠꯇꯦ ꯋꯥꯟ ꯇꯨ ꯁꯤꯛꯁ ꯐꯥꯎ ꯋꯥꯟ ꯑꯃꯗꯒꯤ ꯇꯔꯨꯛ ꯐꯥꯎ ꯂꯣꯏꯌꯦ ꯍꯥꯏꯌꯦ ꯑꯗꯨꯒ ꯃꯥꯗꯣ ꯑꯃꯨꯛꯀ ꯑꯅꯧꯕꯗ ꯍꯧꯔ ꯑꯗꯣ ꯃꯥꯅ ꯍꯥꯏꯔꯤꯁꯦ ꯆꯨꯝꯗꯕꯤꯒꯤꯅꯦ ꯍꯥꯏꯌꯦꯕ
ꯁꯨꯃꯥꯏꯅ ꯇꯧꯕꯅꯤ
ꯑꯣ ꯑꯗꯨꯒ ꯃꯥꯅꯗꯤ ꯑꯩꯉꯣꯟꯗ ꯆꯨꯝꯗꯕꯤꯒ
ꯑꯗꯣ ꯋꯥꯟ ꯇꯨ ꯊ꯭ꯔꯤ ꯐꯣꯔ ꯐꯥꯏꯚ ꯁꯤꯛꯁ ꯁꯚꯦꯟ ꯑꯩꯠ ꯅꯥꯏꯟ ꯇꯦꯟ ꯁꯨꯃꯥꯏꯅ ꯆꯠꯂꯔꯣꯏꯑꯦꯕ ꯋꯥꯟ ꯇꯨ ꯊ꯭ꯔꯤ ꯐꯣꯔ ꯐꯥꯏꯚ ꯋꯥꯟ ꯇꯨ ꯊ꯭ꯔꯤ ꯐꯣꯔ ꯐꯥꯏꯚ ꯑꯗꯨꯝ ꯍꯧꯔꯒ ꯥꯃꯥꯏꯅꯤ
ꯑꯗꯨꯗꯤ ꯑꯣ ꯑꯣ ꯑꯣ ꯑꯣ ꯑꯣ ꯃꯥꯗꯤ ꯃꯉꯥ ꯐꯧ ꯂꯣꯏꯈ꯭ꯔꯕꯩꯗꯨꯒꯤꯅꯤ ꯑꯗꯨꯗꯤ
ꯑꯧ ꯑꯗꯨ ꯂꯣꯏꯕꯒꯤꯅꯤ ꯂꯣꯏꯅꯃꯛ ꯏꯔ ꯂꯩꯕꯅꯤꯗ ꯑꯩꯈꯣꯏꯅ ꯀꯝꯄ꯭ꯂꯤꯠ ꯇꯧꯕ ꯀꯝꯄ꯭ꯂꯤꯠ ꯇꯧꯗꯕ ꯈꯣꯏ ꯑꯗꯣ ꯁꯤꯒꯤ ꯋꯥꯗ ꯁꯤꯗ ꯍꯥꯟꯒꯅꯨꯗꯤ ꯍꯥꯏꯒꯅꯨꯅ
ꯑꯆꯥ
ꯌꯥꯗꯝꯅꯤ
ꯑꯩꯈꯣꯏꯅ ꯉꯥꯡꯕꯁꯦ ꯃꯣꯏ ꯂꯣꯏ ꯇꯥꯕ꯭ꯔꯥ ꯇꯥꯕꯅꯦ ꯑꯣꯃꯥꯏꯒꯣꯠ
ꯎꯝ ꯑꯩ ꯈꯪꯗ꯭꯭ꯔꯦꯗ
ꯀꯩꯅꯣꯗꯤ ꯅꯍꯥꯟ ꯅꯪꯒ ꯆꯠꯃꯤꯟꯅꯕ ꯑꯉꯥꯡꯗꯨꯗꯤ
ꯃꯥꯗꯤ ꯃꯆꯦ ꯑꯦ ꯃꯥꯒꯤ ꯑꯟꯇꯤ ꯃꯅꯥꯛꯇ ꯂꯥꯛꯏꯗ ꯑꯗꯨ ꯅꯨꯄꯤ ꯁꯨ ꯃꯀꯣꯛ ꯆꯥꯛꯄꯒꯤ ꯐꯨꯅꯤꯡꯉꯦꯕ ꯑꯩ
ꯀꯩꯒꯤꯔꯣ
ꯃꯥꯗꯣ ꯑ ꯍꯂꯛꯅꯤꯉꯥꯏꯗꯣ ꯅꯨꯃꯤꯠꯇꯣ ꯍꯥꯏꯔꯛꯑꯣ ꯍꯥꯏꯔꯛꯑꯣ ꯍꯥꯏꯔ ꯂꯩꯌꯦ ꯑꯗꯨꯒ ꯄꯣꯡ ꯃꯇꯝꯁꯨ ꯍꯥꯏꯌꯨ ꯍꯥꯏ ꯍꯧꯖꯤꯛꯅ ꯑꯣ ꯄꯥꯏꯌꯣ ꯑꯃꯨꯔꯛ ꯍꯣꯏ ꯃꯥꯅ ꯇꯨꯝ ꯍꯥꯏꯔ ꯂꯩ
ꯏ
ꯑꯗꯨꯒꯤ ꯑꯩꯅ ꯎꯝ ꯈꯪꯗ꯭ꯔꯤꯌꯦ ꯆꯠꯅꯤꯡꯉꯥꯏ ꯃꯇꯝꯗꯣ ꯌꯥꯏꯐꯕꯤ ꯑꯩꯈꯣꯏꯗ ꯀꯣꯜ ꯇꯧꯕꯒꯤ ꯀꯣꯟꯐꯥꯔꯝ ꯇꯧꯗ꯭ꯔꯤꯌꯦꯅ ꯑꯩꯅ ꯁꯨꯃꯥꯏꯅ ꯇꯧꯕ ꯑꯗꯨꯒꯤ ꯃꯃꯥ ꯍꯣꯏꯅ ꯍꯥꯡꯕꯅ ꯌꯥꯗ꯭ꯔꯦ ꯑꯗꯨꯒ ꯃꯥꯒꯤ ꯑꯟꯇꯤꯅꯁꯨ ꯃꯥꯅ ꯊꯤꯟꯕꯤꯕ ꯌꯥꯒꯦꯔꯅ ꯑꯗꯨꯇꯣꯝ ꯍꯥꯡꯉꯒ ꯂꯩ ꯃꯇꯣꯝ
ꯑꯁꯤꯐꯥꯎꯕ
ꯀꯤꯁꯟꯒꯥ ꯀꯤꯁꯪꯒꯥꯥꯔ ꯀꯁꯃꯤꯔꯤ ꯀꯦꯇꯣ ꯑꯩꯉꯣꯟꯗ ꯆꯠꯃꯤꯟꯅꯁꯨ ꯆꯠꯃꯤꯟꯅꯁꯤ ꯁꯦꯁꯨ ꯍꯥꯏꯗꯦ ꯑꯗꯨꯗꯒꯤ ꯆꯠꯃꯤꯅꯤꯉꯥꯏ ꯋꯥ ꯍꯥꯏꯕ꯭ꯔꯥ ꯈꯪꯗꯦꯕ
ꯑꯣ ꯑ ꯃꯥ ꯖꯂꯥꯏꯒꯨꯝ ꯃꯗꯥ ꯍꯂ ꯑꯣꯏ
ꯑꯩꯈꯣꯏꯗꯣ ꯂꯥꯛꯃꯤꯟꯅꯒꯅꯤꯕꯗꯥꯪ ꯑꯗꯨꯝ
ꯑꯣ ꯑꯗꯨꯏ ꯑꯣ ꯃꯥꯅ ꯍꯥꯏꯔꯁꯦ ꯗꯦꯠꯒꯨꯝ ꯗꯦꯠ ꯍꯩꯔꯛꯑꯣ ꯍꯥꯏꯕ
ꯑꯧ ꯑꯗꯨꯒ ꯀꯥꯁꯃꯤꯔꯤ ꯒꯦꯠ ꯐꯥꯎ ꯃꯥꯒꯤ ꯑꯟꯇꯤꯅ ꯌꯥꯔꯗꯤ ꯊꯤꯟꯕꯤꯒꯅꯤ ꯑꯗꯨꯅꯤ ꯃꯥ ꯀ ꯏꯟ ꯇꯥꯗ꯭ꯔꯔꯤꯗ ꯃꯥꯁꯨ ꯔꯤꯄ꯭ꯂꯥꯏꯁꯨ ꯄꯤꯗ꯭ꯔꯦ ꯑꯃꯨꯛꯀ ꯍꯥꯏꯕꯤꯔꯒ
ꯎꯝ
ꯁꯥ ꯀ ꯌꯥꯝ ꯀꯥꯒꯗ ꯌꯥꯎꯒꯅꯦ
ꯑꯗꯨꯖꯤ ꯀꯦ ꯀꯥꯡꯗꯔꯣ
ꯎꯝ ꯑꯩꯅ ꯅꯍꯥꯟ ꯁꯨꯃꯥꯏꯅ ꯍꯥꯏꯔꯛꯈ꯭ꯔꯦ ꯁꯨꯃꯥꯏꯅ ꯍꯥꯏꯔꯛꯈ꯭ꯔꯦꯅ ꯍꯥꯏꯕ ꯊꯦꯔꯤ ꯄ꯭ꯔꯏꯁ ꯄꯤꯗ꯭ꯔꯦꯁꯤ
ꯁꯥꯎꯅꯤꯡꯕ ꯖꯥꯔꯗ
ꯈꯪꯗꯦ ꯁꯣꯅꯤꯡꯗꯤ ꯃꯇꯣꯝ ꯆꯠꯄ ꯇꯥꯔꯦꯅꯦ
ꯅꯣꯏꯒ ꯀꯌꯥꯃꯨꯛ ꯂꯥꯞꯕ꯭ꯔꯥ
ꯌꯥꯝ ꯅꯥꯛ ꯃꯥꯗꯦꯗ ꯑꯁꯨꯨ ꯈꯪꯗꯕꯖꯅꯗ
ꯂꯥꯏꯟ ꯑꯥꯎ ꯏꯁꯇꯣꯔ ꯂꯥꯏꯟ ꯑꯥꯎ ꯏꯁꯇꯣꯔꯒ ꯅꯣꯏꯒ ꯂꯥꯞꯅꯈ꯭ꯔꯕ꯭ꯔꯣ
ꯑ ꯈꯥꯗꯤ ꯂꯥꯄ ꯂꯥꯄꯦꯗ ꯑꯗꯨ ꯑꯗꯤ ꯄꯟꯖꯕꯤꯗꯕ ꯑꯣꯏꯕꯅꯤꯅꯀꯣ
ꯎꯝ ꯀꯣꯏꯕ ꯆꯠꯇꯕ꯭ꯔꯣꯅꯣ
ꯁꯠꯇꯦꯗ ꯅꯍꯥꯟ ꯑꯥ ꯁꯤꯐꯨ ꯆꯥꯕ ꯆꯠꯄꯗꯒꯤ ꯑꯗꯨꯒ ꯅꯍꯥꯟ ꯑꯉꯥꯡꯒꯤ ꯑꯉꯥꯡꯒꯤ ꯐꯤ ꯂꯧꯕ ꯆꯠ ꯗꯦ ꯑꯗꯨꯗꯨꯗꯗꯒꯤ ꯃꯨꯀ ꯆꯠꯠꯇ꯭ꯔ ꯃꯣꯜ ꯆꯠꯀꯦꯅ ꯇꯧꯔꯝꯕꯅꯦ ꯀꯥꯎꯕꯒꯤ ꯕꯥꯅꯤꯗꯣ ꯍꯜꯂꯛꯑꯒ ꯁꯥꯁꯨ ꯁꯥꯔꯦ ꯇꯣꯛꯈ꯭ꯔꯁꯦꯅ
ꯑꯉꯥꯡꯒꯤ ꯖꯦꯟꯗꯔ ꯈꯪꯈ꯭ꯔꯕꯣ
ꯍꯪꯁꯨ ꯇꯥꯎꯖꯤꯦꯒꯤꯠ ꯄꯤꯛ ꯀ꯭ꯔ ꯂ ꯂꯩꯕꯤ ꯅꯃꯥ ꯃꯔꯤ ꯗꯦꯠ ꯉꯔꯥꯡꯅ ꯂꯣꯏꯕ ꯃꯥꯗ ꯉꯁꯤꯅ ꯐꯥꯏꯚ ꯑꯣꯏꯅ ꯌꯥꯝ ꯆꯥꯎꯕ ꯑꯣꯏꯗ꯭ꯔꯤꯗ ꯄꯤꯨ ꯄ ꯋꯦꯠꯀ ꯊꯥꯔ ꯐꯣꯔꯇꯤ ꯇꯨ ꯇꯉꯥꯏꯕꯤ ꯆꯦ
ꯀꯩꯅꯣ ꯑꯗꯨꯗꯤ ꯌꯥꯝꯅ ꯀꯩꯅꯣ ꯇꯧꯗ꯭ꯔꯣ
ꯑꯁ ꯃꯥꯔꯤ ꯄꯤꯇ꯭ꯔꯨ ꯄꯤꯔ ꯂꯩ ꯍꯧꯔ
ꯉꯏꯀꯣ ꯈꯅ ꯍꯥꯏꯏꯀꯣ
ꯑꯣ
ꯁꯣꯝꯗ ꯃꯦꯁꯦ ꯂꯒꯤ ꯏ ꯅꯨꯄꯥ ꯀꯨꯝ ꯇꯧꯕ ꯌꯥꯏꯌꯦ ꯅꯕꯣ
ꯑ ꯌꯥꯕ ꯃꯥꯂꯦꯗ ꯑꯩꯁꯨ ꯃꯔꯛ ꯃꯔꯛꯇ ꯋꯥ ꯉꯥꯡꯍꯜꯂꯒ ꯔꯤꯄ꯭ꯂꯥꯏ ꯄꯤꯕꯤꯕ ꯆꯠ ꯆꯠ ꯍꯤ ꯍꯤ
ꯀꯔꯤ
ꯍꯤ ꯑꯩꯅ ꯑꯗꯨꯝ ꯉꯥꯡꯅꯕ ꯃꯤꯗꯣ ꯅꯪꯅ ꯋꯥ ꯉꯥꯡꯉꯣ ꯑꯩ ꯔꯤꯄ꯭ꯂꯥꯏ ꯄꯤꯈꯤꯒꯦꯅ ꯍꯥꯏꯔꯒ ꯑꯗꯨꯃꯥꯏꯅ ꯋꯥ ꯃꯥꯗꯣ ꯃꯇꯣꯝꯇ ꯋꯥꯡ ꯉꯥꯡꯍꯜꯂꯒ ꯑꯩꯅ ꯑꯣ ꯑꯥ ꯇꯧꯔꯒ ꯊꯝꯃꯅꯤ ꯈꯪꯗꯦ ꯁꯨꯃꯥꯏꯅ ꯇꯥꯎ ꯇꯧꯋꯦ ꯑꯩꯗꯤ ꯨꯖꯨꯂꯤꯌꯥꯕꯨ ꯁꯨꯃꯥꯏꯅ ꯇꯧꯕꯅꯦ ꯅꯇꯣꯝꯇ ꯋꯥ ꯉꯥꯡꯉꯣ ꯑꯩꯅ ꯑꯣ ꯑ ꯇꯧꯀꯦꯅ ꯑꯗꯨꯝꯗꯤ ꯉꯥꯡꯕꯗꯤ ꯑꯣꯏꯗ꯭ꯔꯦ ꯅꯥꯀꯣꯗꯤ ꯑꯣꯏꯔꯗꯤ
ꯑꯍꯥꯟꯕꯗ ꯑꯩ ꯑꯩꯗꯤ ꯀꯤꯕꯅꯦ ꯀꯤꯕꯅꯦ ꯍꯥꯏꯕꯗꯤ ꯍꯥꯏꯕꯗꯤ ꯄꯟꯕ ꯌꯥꯗꯦ ꯈꯣꯠꯇꯦ ꯍꯥꯏꯕꯒꯤ
ꯑ ꯌꯥꯗꯤ ꯍꯥꯏꯃꯅꯦ ꯑꯗꯨ ꯑꯣꯏꯔꯁꯨ ꯑꯩꯗꯤ ꯄꯥꯜꯂꯤ ꯄꯪꯄꯥꯟꯗ ꯄꯥꯟ ꯇꯗꯇꯗ ꯒ꯭ꯌꯥꯟꯃꯦꯟ ꯇꯥꯗꯦ
ꯍꯥꯏꯕꯗꯤ ꯑꯗꯨꯝ ꯁꯣꯏꯗꯅ ꯊꯣꯛꯂꯛꯄ ꯈ꯭ꯔꯕ ꯑꯗꯨꯝꯅ ꯀꯅꯥ ꯀꯅꯥ ꯂꯩꯕ꯭ꯔꯣ ꯍꯧꯖꯤꯛꯇꯤ
ꯑꯩ ꯍꯧꯖꯤꯛꯇꯤ ꯏꯆꯦ ꯊꯕꯛ ꯇꯧꯕ ꯍꯧꯔꯦ ꯑꯄꯥꯎꯅ ꯑꯃꯨꯛꯒ ꯇꯨꯝꯈ꯭ꯔ ꯃꯥꯥꯜꯂꯦ ꯑꯩꯅ ꯀꯃꯟ ꯔꯨꯝꯗ ꯇꯨꯝꯔꯛ ꯑꯩꯁꯨ ꯍꯤꯞꯔꯒ ꯁꯨꯃꯥꯏꯅ ꯋꯥꯔꯤ ꯁꯥꯟꯅꯔꯒ ꯂꯩ
ꯎꯝ ꯅꯪ ꯁꯣꯔ ꯍꯣꯟꯕ ꯈꯣꯠꯄꯒꯗꯤ ꯑꯗꯨꯝ ꯅꯨꯡꯉꯥꯏꯕ꯭ꯔꯥ ꯀꯃꯥꯏꯅ ꯇꯧꯕ
ꯀꯔꯤꯁꯨ ꯇꯧꯗꯦ ꯁꯣꯔ ꯍꯣꯟꯕꯗꯤ
ꯑꯣ ꯅꯥꯕ ꯍꯥꯏꯕꯁꯦ ꯀꯔꯝꯍꯥꯏꯅ ꯇꯧ ꯍꯥꯏꯕꯗꯤ ꯊꯤꯟꯕ꯭ꯔꯥ ꯅꯠꯇ꯭ꯔꯒ
ꯇꯨꯝꯕ ꯃꯇꯝꯒꯨꯝꯕꯗ ꯅꯥ ꯃꯐꯝꯗ ꯀꯔꯤ ꯍꯥꯏꯗꯣꯏꯅꯣ ꯑꯩꯁꯨ ꯈꯪꯗꯦ ꯈꯨꯅꯥꯗꯣ ꯀꯃꯥꯏꯅ ꯅꯥꯕ꯭ꯔꯥ ꯍꯥꯏꯕ ꯉꯝꯗꯦ ꯐꯝꯕ ꯃꯇꯝꯗ ꯑꯃꯨꯛꯀ ꯅꯥꯔꯅꯤ ꯀꯣ ꯑꯗꯨꯒ ꯍꯤꯞꯄ ꯃꯇꯝꯗꯣ ꯇꯨꯝꯕ ꯃꯇꯝꯗ ꯑꯃꯨꯛꯀ ꯅꯥꯏꯌꯦ ꯑꯗꯨꯒ ꯁꯥꯏꯠ ꯁꯥꯏꯠꯇꯣ ꯑꯣꯟꯕ ꯃ ꯁꯨꯃꯥꯏꯅ ꯇꯥꯎꯕ ꯃꯇꯝꯗ ꯁꯥꯏꯠ ꯁꯥꯏꯠꯇꯣ ꯌꯦꯡꯕ ꯃꯇꯝꯗ ꯀꯥ ꯍꯛꯆꯥꯡꯗꯣ ꯆꯦꯟꯖ ꯇꯧꯋꯤꯅ ꯑꯗꯨꯗ ꯑꯃꯨꯛꯀ ꯅꯥꯕꯒꯨꯝꯕ ꯇꯧꯕ ꯑꯗꯣ ꯉꯁꯤꯗꯤ ꯌꯥꯝ ꯐꯥꯔꯦ ꯗ ꯉꯔꯥꯡꯒ ꯍꯥꯏꯔꯗꯤ ꯋꯥꯗꯤ ꯉꯔꯥꯡ ꯅꯍꯥꯟꯗꯤ ꯑꯃꯨꯛꯀ ꯋꯥꯛꯀꯤꯡ ꯆꯠꯄꯒꯤ ꯑꯁ ꯑꯥ ꯃꯨꯋꯥꯅ ꯁꯤꯗꯤ ꯌꯥꯝ ꯁꯥꯔꯦꯗ ꯇꯥꯕ꯭ꯔꯣ ꯍꯂꯣ